ꯍꯜꯂꯣ
ꯍꯂꯣ
ꯍꯜꯂꯣ
ꯀꯩꯗꯧꯔꯤꯅꯣ
ꯂꯥꯏꯔꯤꯛ ꯇꯧꯔꯤꯌꯦ
ꯀꯌꯥꯝ ꯇꯧꯔꯒꯦ ꯂꯥꯏꯔꯤꯛꯁꯤꯕꯨ
ꯂꯥꯏꯔꯤꯛꯁꯦ ꯑꯥ ꯄꯦꯖ ꯑꯃ ꯏꯕ ꯍꯧꯗ ꯉꯥꯏꯔꯤꯌꯦ
ꯑꯗꯨꯒ ꯄꯦꯁ ꯑꯃ ꯏꯕ ꯍꯧꯔꯒ ꯇꯣꯛꯊꯣꯛꯑꯦ ꯅꯠꯇ꯭ꯔꯣ
ꯎꯝ ꯇꯣꯛꯊꯣꯛꯑꯣꯏꯌꯦ ꯍꯧꯖꯤꯛ ꯏꯔꯤꯌꯦ ꯑꯩ ꯈꯨꯠ ꯑꯃꯅ ꯏꯔꯤꯌꯦ
ꯑꯗꯨꯗꯤ ꯅꯪ ꯍꯧꯖꯤꯛ ꯑꯥ ꯌꯥꯝꯅ ꯅꯨꯡꯉꯥꯏꯅ ꯂꯩꯔꯤ ꯅꯠꯇ꯭ꯔ ꯐꯦꯟ ꯃꯈꯥꯗ
ꯃꯥꯅꯦ ꯑꯩ ꯁꯝ ꯀꯪꯍꯟꯕ ꯑꯣꯏꯅ ꯌꯥꯝꯅ ꯅꯨꯡꯉꯥꯏꯅ ꯂꯥꯏꯔꯤꯛ ꯄꯥꯕ ꯑꯣꯏꯅꯀꯣ ꯁꯔꯦ ꯂꯥꯛ ꯄꯕ ꯌꯥꯗꯦꯕꯥ
ꯌꯥꯝ ꯏꯪꯅ
ꯎꯝ ꯌꯥꯝꯅ ꯏꯪꯅ ꯍꯣꯏ ꯃꯀꯥ ꯂꯥꯝꯅ
ꯂꯩꯔꯤ ꯅꯠꯇ꯭ꯔꯣ
ꯃꯥꯅꯤ
ꯆꯥꯛ ꯆꯥꯔꯕꯣ
ꯆꯥꯛ ꯆꯥꯔꯦ ꯅꯪꯗꯤ ꯆꯥꯔꯕꯣ
ꯆꯥꯔ ꯑꯩꯁꯨ ꯆꯥꯔꯦ ꯅꯪ ꯀꯔꯤ ꯃꯊꯦꯜ ꯆꯥꯔꯒꯦ
ꯑꯩꯗꯤ ꯌꯦꯟ ꯊꯣꯡꯕ ꯆꯥꯏꯌꯦ ꯅꯪꯗꯤ
ꯑꯩꯁꯨ ꯌꯦꯟ ꯊꯣꯡꯕ ꯆꯥꯏꯌꯦ ꯆꯞ ꯃꯥꯟꯅꯔꯦ ꯑꯗꯨꯗꯤ
ꯃꯥꯟꯅꯔꯦ
ꯌꯦꯟ ꯊꯣꯡꯕꯗꯨꯕꯨ ꯍꯥꯎꯕ꯭ꯔꯣ ꯀꯃꯥꯏ ꯇꯧꯒꯦ
ꯌꯦꯟ ꯊꯣꯡꯕꯗꯣ ꯍꯥꯎꯋꯦ ꯑꯗꯨꯒꯅꯦ ꯏꯟꯁꯥꯡꯗꯣ ꯌꯥꯝꯃꯝꯗꯕꯒꯤ ꯃꯤꯉꯣꯟꯗꯒꯤ ꯂꯧꯊꯣꯛꯄꯗꯁꯨꯅꯦ ꯐꯥꯔꯨꯔꯕꯅꯤ
ꯀꯅꯥꯒꯅꯣ
ꯑꯥ ꯑꯩꯒꯤ ꯐ꯭ꯔꯦꯟ ꯑꯃ ꯂꯩꯌꯦꯕ ꯃꯥꯒ ꯑꯩꯒꯤ ꯏꯃꯥꯟꯅꯕꯤ ꯑꯃꯒ
ꯑꯣꯍꯣ ꯑꯗꯨꯃꯥꯏꯅ ꯂꯧꯊꯣꯛꯄꯁꯨ ꯌꯥꯕ꯭ꯔꯣ
ꯌꯥꯏꯌꯦ ꯑꯩꯈꯣꯏꯒꯤꯗꯤ ꯏꯟꯖꯥꯡ ꯀꯣꯟꯅꯗ꯭ꯔꯗꯤ ꯑꯗꯨꯝ ꯂꯧꯊꯣꯛꯅꯩꯌꯦ
ꯑꯣ ꯑꯩꯗꯤ ꯑꯩꯈꯣꯏꯗꯤ ꯂꯧꯊꯣꯛꯅꯗꯕꯅꯤꯅ ꯈꯪꯗꯤꯌꯦ ꯑꯗꯨꯗꯤ
ꯑꯣ ꯁꯤꯗꯤ ꯂꯣꯏꯅ ꯇꯧꯑꯣ ꯇꯕ꯭ꯔꯣ ꯑꯗꯨꯃꯥꯏꯅ
ꯑꯛ ꯑꯥ ꯑꯈꯣꯏ ꯇꯧꯔ ꯑꯩꯈꯣꯏꯗꯤ ꯇꯧꯔꯛꯇꯦ ꯑꯗꯨꯃꯥꯏꯅ ꯇꯧꯕꯗꯤ ꯑꯩꯈꯣꯏꯗꯤ ꯆꯠꯅꯗꯤꯌꯦ
ꯑꯁ ꯍꯥꯏꯔꯨꯕ ꯑꯩꯅ ꯑꯣꯏꯅ ꯏꯀꯥꯏꯔꯦꯀꯣ
ꯏꯀꯥꯏ ꯏꯀꯥꯏꯒꯅꯣ ꯁꯤꯗꯤ ꯎꯝ ꯄꯨꯟꯁꯤꯒꯤ ꯃꯍꯥꯎ ꯑꯃꯅꯦꯅ ꯈꯟꯇꯣꯛꯑꯣ
ꯑꯩꯅ ꯂꯣꯏꯃꯛ ꯍꯥꯏꯗꯣꯛꯎꯔꯀꯥꯟꯁꯤꯗ
ꯀꯩꯝꯇ ꯈꯟꯒꯅꯣꯍꯦ ꯀꯩꯅꯣ ꯑꯦ ꯑꯗꯨꯝ ꯏꯀꯥꯏꯔ ꯏꯀꯥꯏꯔꯒ ꯑꯥ ꯁꯤꯡꯀꯠꯂꯛꯀꯗꯕꯅꯦ
ꯊꯦꯡꯅꯕ ꯈꯨꯗꯤꯡꯃꯛ ꯄꯥꯔꯥꯅꯦ
ꯃꯥꯅꯦ ꯃꯥꯅꯦ ꯆꯨꯝꯃꯤ
ꯆꯨꯝꯃꯦꯀꯣ ꯄꯥꯔꯥꯗꯤ ꯑꯗꯨꯛꯀꯤ ꯃꯇꯤꯛ ꯌꯥꯝꯃꯦ
ꯌꯥꯝꯃꯦ ꯑꯗꯒꯤꯗꯤ ꯑꯥ ꯑꯩꯈꯣꯏꯅ ꯈꯪꯖꯜꯍꯧꯒꯗꯕ ꯄꯥꯔꯥ ꯃꯌꯥꯝꯁꯨ ꯂꯩꯔꯤꯕ ꯑꯗꯨ ꯈꯪꯖꯜꯂꯒ ꯍꯤꯡꯒꯗꯕꯅꯦ ꯑꯩꯈꯣꯏꯁꯦ
ꯑꯉꯥꯡ ꯑꯃ ꯂꯥꯛꯏꯁꯤꯁꯨ ꯀꯣꯏꯀꯧ ꯀꯧꯏꯀꯣ
ꯑꯥ ꯑꯁꯤꯁꯦ ꯑꯩꯅ ꯑꯩꯅ ꯑꯁꯤꯁꯦ ꯑꯩꯅ ꯉꯁꯥꯏ ꯑꯥ ꯍꯪꯕꯗ ꯀꯧꯕꯗ ꯇꯥꯗꯕ ꯑꯉꯥꯡꯗꯨꯅꯤ
ꯎꯝ ꯇꯥꯁꯟꯅ ꯇꯥꯁꯟꯅꯒꯅꯣ ꯑꯗꯨꯗꯤ
ꯑꯗꯣ ꯈꯪꯖꯟꯅꯗꯕꯖꯦ ꯌꯥꯝꯅ ꯍꯩꯕ ꯃꯥꯜꯂꯤꯀꯣ ꯃꯥꯗꯤ ꯌꯥꯝꯅ ꯀ꯭ꯌꯨꯠ ꯌꯥꯝꯅ ꯅꯨꯡꯁꯤꯕ ꯃꯌꯥꯝꯅ ꯅꯨꯡꯁꯤꯕꯤꯕꯁꯨꯨ ꯀꯩꯅꯣ ꯑꯥ ꯁꯥꯕꯅꯦ
ꯎꯝ ꯇꯧꯕꯅꯦ ꯃꯥ ꯇꯧ ꯃꯁꯥꯒꯤꯅꯦ
ꯏꯄꯪ ꯄꯪꯖꯕꯤ ꯏꯆꯝ ꯆꯝꯖꯕꯤꯒꯤ ꯃꯑꯣꯡ ꯀꯣ
ꯈꯨꯡꯒꯪꯒꯤ ꯀꯩ ꯌꯨꯝ
ꯈꯨꯡꯒꯪꯒꯤ ꯂꯩꯁꯥ ꯈꯨꯡꯒꯪꯒꯤ ꯂꯩꯁꯥ ꯏꯆꯝ ꯆꯝꯖꯕꯤ ꯈꯨꯡꯒꯪꯒꯤ ꯊꯥ ꯈꯨꯡꯒꯪꯒꯤ ꯊꯝꯕꯥꯜꯅꯨ
ꯊꯝꯕꯥꯜ ꯍꯦꯄꯒ ꯂꯥꯛꯑꯒ ꯊꯝꯕꯥꯜ ꯊꯝꯕꯥꯜ ꯑꯣꯏꯍꯟꯁꯦ ꯊꯥꯔꯤꯛꯊꯥꯗꯤ ꯀꯌꯥ ꯄꯛꯇꯦ ꯊꯝꯕꯥꯜ ꯑꯣꯏꯍꯟꯁꯤ
ꯊꯝꯕꯥꯜ ꯊꯝꯕꯥꯜ
ꯎꯝ
ꯇꯧꯔꯤꯁꯤ ꯌꯦꯡꯉꯣ
ꯉꯥ ꯄꯛ ꯃꯥꯅ ꯃꯥꯒꯤ ꯅꯨꯡꯉꯥꯏꯅꯕ ꯃꯐꯝꯁꯨ ꯁꯤꯟꯈ꯭ꯔꯦ
ꯎꯝ ꯃꯥꯁꯨ ꯌꯥꯝꯅ ꯍꯩꯌꯦ ꯑꯁꯤꯒꯨꯝꯕ ꯇꯧꯕꯗꯤ
ꯍꯣꯏ ꯊꯨꯅ ꯂꯥꯛꯑꯒ ꯃꯥꯒꯤ ꯃꯐꯝ ꯁꯦꯝꯃꯒ
ꯀꯥꯟꯒꯤ ꯑꯁꯥ ꯑꯁꯥꯕꯒꯤ ꯐꯤꯕꯝꯁꯤꯕꯨ ꯀꯃꯥꯏꯟ ꯇꯧꯕꯤꯔꯤ ꯀꯥꯂꯦꯟꯒꯤ ꯐꯤꯕꯝꯁꯨ
ꯑꯁ ꯁꯥꯊꯤꯅ ꯁꯥꯏꯀꯣ ꯍꯨꯖꯤꯛ ꯀꯥꯟꯁꯦ ꯄꯨꯔꯥ ꯈꯨꯁꯥ ꯑꯃꯅꯤ ꯅꯣꯡꯃꯗ ꯏꯔꯨ ꯑꯅꯤꯔꯛ ꯑꯍꯨꯝꯂꯛ ꯑꯗꯨꯝ ꯂꯨꯔꯦ ꯎꯄꯥꯏ ꯂꯩꯇꯦ ꯃꯥꯅꯦ ꯁꯥꯃꯟꯕꯒꯤꯀꯣ
ꯍꯣꯏ ꯏꯁꯤꯡ ꯏꯁꯤꯡꯁꯨ ꯁꯥꯔꯦ ꯁꯥꯕ ꯍꯦꯟꯇꯣꯛꯇꯅ ꯏꯁꯤꯡ ꯑꯥ ꯃꯩꯁꯥ ꯈꯛꯇꯪ ꯁꯥꯕ ꯍꯦꯟꯇꯣꯛ ꯅꯨꯡꯁꯥ ꯈꯛꯇꯪ ꯁꯥꯕ ꯍꯦꯟꯇꯣꯛ ꯈꯛꯇꯅ ꯍꯨꯖꯤꯛ ꯑꯩꯈꯣꯏ ꯀꯩꯅꯣ ꯏꯁꯤꯡꯁꯨ ꯌꯥꯎꯅ ꯁꯥ ꯁꯥꯥꯕ ꯍꯧꯒꯠꯂꯛꯑꯦ ꯀꯣ ꯑꯗꯨꯒ ꯏꯁꯤꯡ ꯍꯣꯏ ꯍꯣꯏ ꯆꯜꯂꯒ ꯂꯩꯕꯒ ꯑꯗꯒꯤ ꯀꯥꯁꯨ ꯑꯣꯝꯁꯤꯜꯂꯒ ꯑꯩꯈꯣꯏ ꯌꯥꯝꯅ ꯑꯋꯥꯕ ꯃꯥꯏꯌꯣꯛꯅꯔꯦ ꯄꯨꯟꯁꯤꯁꯦ
ꯑꯗꯩ ꯏꯁꯤꯡ ꯂꯣꯏꯊꯣꯛꯈꯤꯕꯗ ꯀꯣꯡꯒꯥꯏ ꯑꯃꯅꯤ
ꯃꯥꯅꯦ ꯃꯥꯅꯦ ꯑꯗꯨꯒ ꯎꯝ ꯏꯁꯤꯡꯁꯨ ꯏꯁꯤꯡꯁꯨ ꯂꯣꯏꯊꯣꯛꯈꯤꯕꯁꯨ ꯂꯣꯏꯊꯣꯛꯈꯤꯕ ꯆꯪꯇꯪꯁꯨ ꯅꯠꯇꯅ ꯑꯩꯈꯣꯏꯒꯤ ꯂꯥꯛꯑꯒꯁꯨ ꯑꯩꯈꯣꯏꯒꯤ ꯃꯤꯅꯤꯠ ꯇꯔꯥ ꯑꯃ ꯀꯩ ꯑꯃ ꯀꯨꯟ ꯑꯃ ꯀꯨꯟꯊ꯭ꯔꯥ ꯑꯃ ꯉꯥꯏꯗ꯭ꯔꯒꯗꯤ
ꯍꯣꯏ ꯑꯃꯨꯛ ꯊꯥꯕ ꯌꯥꯔꯣꯏꯗꯣꯏꯅꯦꯕ
ꯍꯣꯏ ꯅꯩꯔꯒ ꯑꯩꯈꯣꯏꯒꯤ ꯏꯔꯨꯖꯕꯗ ꯀꯣꯛꯁꯦ ꯂꯨꯄꯧꯅ ꯐꯛꯆꯜꯂꯒ ꯂꯨꯖꯕ ꯌꯥꯔꯣꯏꯗꯣꯏꯅꯦꯕ
ꯌꯥꯔꯣꯏꯗꯣꯏꯅꯦ ꯑꯗꯨꯝ ꯑꯗꯨꯝ ꯂꯩꯗꯣꯏꯅꯦ ꯀꯩꯅꯣ ꯗꯤꯜ ꯂꯦꯜꯂꯒ ꯂꯩꯗꯣꯏꯅꯦ ꯇꯧꯔꯤꯁꯤ
ꯍꯣꯏ ꯑꯥ ꯑꯗꯣ ꯍꯧꯖꯤꯛꯀꯥꯟꯁꯤꯕꯨ ꯅꯨꯡꯁꯤꯕꯒꯤ ꯃꯇꯥꯡꯗꯅ ꯀꯃꯥꯏꯅ ꯇꯧꯕꯤꯔꯤꯕ ꯊꯥꯃꯣꯏ ꯁꯦꯡꯅ ꯂꯣꯏꯅꯔꯤꯕ꯭ꯔꯥ ꯀꯃꯥꯏꯟ ꯇꯧꯔꯤ
ꯅꯨꯡꯁꯤꯕꯒꯤ ꯃꯇꯥꯡꯁꯦ ꯑꯩꯁꯦ ꯍꯟꯗꯛꯇꯤ ꯊꯃꯣꯏꯁꯦ ꯁꯦꯡꯉꯦ ꯐꯥꯖꯅ ꯑꯗꯨꯝ ꯂꯣꯏꯅꯔꯤ ꯅꯨꯡꯁꯤꯕ ꯀꯨꯏꯅ ꯆꯠꯄ ꯆꯠ ꯇꯕꯗꯨꯗꯤ ꯃꯤ ꯃꯤꯒꯤ ꯃꯈꯥ
ꯃꯥꯅꯦ ꯃꯥꯅꯦ ꯃꯥꯅꯦ ꯃꯥꯅꯦ ꯃꯈꯥ ꯄꯣꯜꯂꯦ ꯍꯥꯏꯕꯗꯤ ꯌꯥꯝꯅ ꯅꯨꯡꯁꯤ ꯇꯤꯅꯅ ꯌꯥꯝꯅ ꯄꯨꯛꯆꯦꯜ ꯈꯣꯏꯖꯦꯜ ꯇꯤꯟꯅꯅ ꯁꯥꯟꯅꯒ ꯀꯗꯤ ꯑꯃꯨꯛꯁꯨ ꯈꯔꯁꯨ ꯐꯗꯣꯏꯅꯤ ꯅꯠꯇ꯭ꯔꯥ ꯑꯗꯨ ꯅꯠꯇꯕꯤꯗ ꯊꯝꯃꯣꯏ ꯁꯦꯡꯅꯗ꯭ꯔꯒꯗꯤ ꯍꯦꯛꯇ ꯂꯥꯞꯊꯣꯛꯅꯕ ꯍꯥꯏꯕꯗꯨ ꯃꯥ ꯂꯥꯛ ꯄꯤꯅꯤꯕ ꯋꯥꯔꯤ
ꯃꯥꯅꯦ ꯑꯗꯣ ꯍꯨꯖꯤꯛꯀꯤ ꯑꯣꯏꯅꯗꯤ ꯑꯩꯒꯤꯗꯤ ꯌꯥꯝ ꯅꯨꯡꯁꯤꯅꯔꯤꯌꯦꯕ
ꯍꯣꯏ ꯑꯥ ꯀꯩꯅꯣ ꯁꯩꯍꯧ ꯑꯣꯏꯕꯒꯤꯅꯦ
ꯃꯥꯅꯦ ꯃꯥꯅꯦ ꯑꯗꯨ ꯑꯣꯏꯕꯒꯤꯅꯤ ꯀꯨꯏꯁꯜꯂꯛꯑꯒꯕꯨꯗꯤ
ꯍꯣꯏ ꯀꯨꯏꯁꯜꯂꯛꯑꯒꯗꯤ ꯏꯀꯥꯏ ꯈꯨꯝꯅꯕꯁꯨ ꯃꯥꯡꯉꯛꯑꯅꯤ ꯅꯠꯇ꯭ꯔꯥ꯫
ꯑꯥ ꯏꯀꯥꯏ ꯈꯨꯝꯅꯕꯃꯛꯇꯤ ꯃꯥꯡꯈꯤꯔꯣꯏ꯫
ꯇꯨꯝ ꯀꯨꯏꯁꯜꯂꯛꯑꯒꯕꯨ ꯍꯥꯏꯞ
ꯑꯥ ꯆꯍꯤ ꯁꯨꯝ ꯌꯥꯝ꯫
ꯏꯀꯥꯏ ꯈꯨꯝꯅꯕ ꯍꯥꯏꯕ ꯃꯤꯟ ꯏꯀꯥꯏ ꯈꯨꯝꯅꯕ ꯍꯥꯏꯕꯗꯤꯅꯦ ꯑꯩꯈꯣꯏꯒꯤꯅꯦ꯫ ꯏꯀꯥꯏ ꯈꯨꯝꯅꯅ ꯆꯠꯂꯝꯃꯤꯕ ꯅꯪꯅ ꯅꯪꯒꯤ ꯑꯥ ꯅꯄꯨꯔꯣꯏꯕꯕꯨ ꯏꯀꯥꯏ ꯈꯨꯝꯅꯅ ꯆꯠꯂꯤꯕ꯫ ꯑꯗꯨꯒꯨꯝꯕꯗꯨ ꯍꯥꯏꯕꯅꯦ ꯏꯀꯥꯏ ꯈꯨꯝꯅꯕ ꯃꯥꯡꯕ ꯍꯥꯏꯕꯁꯤꯗ ꯅꯪꯅ ꯑꯇꯣꯞꯄ ꯁꯦꯟꯁ ꯑꯃꯗ ꯄꯨ ꯒꯔ꯭ꯕ ꯃꯥꯜꯂꯦꯀꯣ ꯃꯔꯨꯞ꯫
ꯑ ꯑꯩ ꯍꯥꯏꯐꯦꯠꯇꯤ ꯗꯣꯂꯣꯝꯗꯣ ꯄꯨꯔꯨꯕꯅꯦ ꯑꯗꯣ ꯃꯔꯨꯞꯅ ꯑꯩꯒꯤ ꯃꯐꯝꯗ꯫
ꯏꯀꯥꯏ ꯈꯨꯝꯅꯕꯗꯤ ꯃꯥꯡꯉꯣꯏꯒ ꯇꯧꯔꯛꯄꯗꯨꯗ ꯑꯩꯗꯤ ꯑꯥ ꯑꯩꯅ ꯑꯃꯨꯛ ꯁꯦꯡꯗꯣꯛ ꯆꯔꯤꯕ ꯑꯩꯅ ꯍꯥꯏꯔꯤꯕ ꯁꯦꯟ ꯑꯩꯅ ꯍꯥꯏꯔꯤꯕꯀꯣ ꯋꯥꯍꯩꯖꯦ ꯈꯔ ꯁꯥꯏꯠ ꯑꯃꯗ ꯅꯥꯀꯟ ꯑꯃꯗ ꯊꯩꯗꯣꯛꯈ꯭ꯔꯕ꯭ꯔꯅ ꯁꯦꯡꯗꯣꯛꯆꯔꯛꯏꯟ
ꯃꯔꯨꯞꯅ ꯑꯃꯨꯛ ꯅꯧꯅ ꯒ꯭ꯌꯥꯟ ꯇꯥꯅꯕ ꯍꯥꯏꯕꯤꯔꯛ ꯄꯗꯒꯤ ꯑꯩ ꯒꯌꯥꯟ ꯑꯣꯏꯟ ꯇꯥꯔꯦꯀꯣ
ꯃꯥꯅꯦ ꯁꯤ ꯉꯥꯛꯇꯅꯦ ꯃꯔꯨꯞ ꯍꯥꯏꯕꯁꯤꯗꯤ꯫ ꯑꯃꯅ ꯑꯩꯅ ꯈꯪꯗꯕ ꯀꯌꯥ ꯑꯃꯁꯨ ꯅꯪꯅ ꯈꯪꯒꯅꯤ ꯅꯪꯅ ꯈꯪꯗꯕ ꯀꯌꯥ ꯑꯃꯁꯨ ꯑꯩꯅ ꯈꯪꯒꯅꯤ ꯅꯠꯇ꯭ꯔꯥ꯫ ꯇꯥꯊꯣꯛ ꯇꯥꯁꯤꯟ ꯇꯧꯅꯔꯒ ꯍꯣꯏ ꯍꯤꯡꯒꯗꯕꯅꯦꯕ꯫
ꯎꯝ ꯑꯗꯨꯅꯦꯕ ꯃꯔꯨꯞ ꯍꯥꯏꯁꯦ꯫
ꯃꯥꯅꯦ ꯃꯥꯅꯦ ꯑꯗꯨꯅꯦ ꯃꯔꯨꯞ ꯍꯥꯏꯁꯦ ꯑꯗꯨ ꯅꯠꯇ꯭ꯔ ꯑꯗꯨ ꯅꯠꯇꯅ ꯍꯦꯛꯇ ꯀꯩꯅꯣ ꯇꯧꯕ ꯌꯥꯕ ꯅꯠꯇꯦ ꯍꯤꯡꯕ ꯌꯥꯕ ꯅꯠꯇꯦ꯫
ꯑꯁ ꯑꯗꯨꯕꯨ ꯁꯥꯁꯨ ꯁꯥꯏꯀꯣ ꯍꯨꯖꯤꯛꯀꯥꯟꯁꯦ꯫ ꯁꯥꯃꯟꯗꯅ ꯍꯨꯖꯤꯛ ꯋꯥ ꯉꯥꯡꯕꯁꯨ ꯌꯥꯝ ꯁꯥꯏ ꯍꯥꯏꯇꯥꯔꯦ꯫
ꯑꯁ ꯍꯨꯖꯤꯛꯁꯨ ꯑꯔꯣꯏꯕꯤ ꯁꯥꯏꯌꯦ ꯍꯨꯖꯤꯛꯁꯨ ꯀꯥꯗꯒ ꯂꯩꯕ ꯉꯝꯗꯦ ꯈꯨꯠꯁꯥ ꯂꯥꯛꯁꯥꯖꯤꯅ꯫
ꯐꯦꯟ ꯃꯈꯣꯟ ꯇꯥꯏꯌꯦ ꯅꯪꯗꯤ ꯐꯦꯟ ꯃꯈꯥꯗ ꯂꯩꯕꯒꯤ ꯈꯔ ꯃꯈꯩꯗꯤ ꯐꯔꯝꯒꯗ꯭ꯔꯥ ꯈꯜꯂꯦ ꯑꯩꯗꯤ ꯑꯩꯗꯤ ꯎꯝ ꯊꯣꯡꯅꯥꯎꯗ ꯂꯤꯊꯣꯛꯑ ꯂꯩꯔꯤꯅꯦ ꯅꯨ ꯎꯝ ꯃꯍꯧꯁꯥꯒꯤ ꯅꯨꯡꯁꯤꯠꯁꯨ ꯑꯩꯉꯣꯟꯗ꯫ ꯏꯁꯥꯗ ꯌꯩꯗ꯭ꯔꯦꯕ ꯑꯥ ꯍꯥꯏꯕꯗꯤ ꯁꯨꯖꯤꯛꯁꯦ꯫ ꯅꯨꯡꯁꯤꯠ ꯅꯨꯡꯁꯥꯁꯦ ꯂꯣꯏꯅꯃꯛ ꯆꯞ ꯆꯞ ꯆꯞ ꯂꯦꯞꯄꯒ ꯍꯨꯖꯤꯛ ꯂꯩꯔꯤꯕꯒꯤ꯫ ꯀꯣ ꯑꯗꯣ ꯃꯍꯧꯁꯥꯒꯤ ꯅꯨꯡꯁꯤꯠ ꯄ꯭ꯔꯀꯤꯇꯤꯒꯤ ꯈꯣꯡꯆꯠꯁꯤꯁꯨ ꯍꯨꯖꯤꯛ ꯂꯦꯞꯄꯦꯕ꯫
ꯎꯝ
ꯑꯗꯨꯗꯨꯅ ꯑꯩꯁꯤ ꯌꯥꯝꯅ ꯋꯥꯅ ꯂꯦꯜꯂꯤ ꯊꯣꯡꯅꯥꯎꯁꯤꯗ ꯉꯥ ꯊꯔꯒ ꯅꯪꯒ ꯋꯥꯔꯤ ꯁꯥꯟꯅꯅꯕ꯫
ꯑꯁ ꯀꯩ ꯍꯥꯏꯗꯣꯏꯅꯣ ꯈꯪꯗꯦꯗ ꯍꯨꯖꯤꯛꯀꯥꯟꯗꯤ ꯁꯥꯖꯨ ꯌꯥꯝ ꯁꯥꯏꯌꯦ ꯏꯁꯤꯡꯒꯁꯨ ꯄꯪꯈꯧ ꯈꯧꯔꯥꯡꯗ꯭ꯔꯣ꯫
ꯎꯝ ꯈꯧꯔꯥꯡꯉꯦ ꯑꯗꯣ ꯑꯥ ꯏꯁꯤꯡꯁꯦ ꯑꯩꯁꯨ ꯃꯊꯛꯇꯒꯤ ꯄꯨꯊꯔꯛꯁꯤꯔꯅ ꯇꯧꯕꯅꯦ ꯑꯗꯣ꯫ ꯄꯨꯗꯔꯛꯇ꯭ꯔꯦꯕ ꯄꯣꯠꯁꯦ꯫
ꯑꯩꯖꯨ ꯏꯁꯤꯡꯖꯦ ꯌꯥꯝ ꯈꯧꯔꯥꯡꯉꯦ ꯏꯁꯤꯡꯖꯦ ꯀꯅꯥꯅꯣꯝꯇ ꯄꯨꯊꯕꯤꯔꯛꯎꯕꯥꯅ ꯍꯥꯏꯒꯗꯕꯁꯦ꯫ ꯖꯨ ꯃꯤꯖꯦ ꯂꯩꯇꯕ꯫
ꯍꯥꯏꯌꯣ ꯑꯗ ꯃꯅꯝꯒ ꯈꯔ ꯊꯥꯕ ꯑꯃ ꯂꯩꯍꯧꯕꯗꯣ ꯑꯗꯨꯗ꯫ ꯗꯨꯝ ꯄꯥꯎ ꯆꯦꯟꯒꯣꯗꯅꯝ ꯃꯃꯥꯏ ꯄꯥꯛꯇꯤ ꯄꯥꯛꯇꯕ ꯃꯅꯝ ꯈꯇꯪ ꯊꯥꯕꯗꯣ꯫ ꯃꯅꯝ ꯊꯥꯕ ꯃꯅꯝ ꯅꯝ ꯅꯪꯒꯟ ꯅꯪꯒꯟ ꯊꯥꯕꯗꯣ꯫ ꯃꯍꯣꯏ ꯍꯣꯏ ꯍꯣꯏ꯫ ꯑꯗꯨꯗ ꯍꯥꯏꯐꯦꯠꯇꯪ ꯍꯥꯏ ꯍꯥꯏꯈ꯭ꯔꯒꯗꯤ ꯃꯥꯁꯨ ꯏꯁꯧ ꯂꯥꯡꯖꯔꯒꯁꯨ꯫ ꯑꯥ ꯄꯨꯊꯔꯛꯀꯅꯤꯕ ꯑꯗꯨꯗ ꯍꯥꯏꯐꯦꯠ ꯄꯥꯎ ꯆꯦꯟꯈ꯭ꯔꯒꯗꯤ ꯃꯥꯅꯦ ꯐꯗꯣꯏꯅꯦ ꯐꯗꯣꯏꯅꯦ ꯌꯥꯝ ꯊꯤ ꯐꯥ
ꯑꯗꯣ ꯉꯁꯥꯏꯗꯣ ꯑꯥ ꯏꯁꯤꯡ ꯈꯤꯇ ꯄꯨꯕꯤꯔꯛꯑꯣ
ꯄꯨꯕꯤꯔꯛꯎꯕꯅ ꯍꯥꯏꯈꯤꯕꯅꯦ ꯑꯣ ꯑꯥ ꯑꯗꯨꯕꯨ ꯑꯩꯅ ꯍꯪꯉꯨꯔꯦ ꯏꯁꯤꯡ ꯄꯨꯊꯣꯔꯛꯎ ꯍꯥꯏꯔꯒ ꯀꯩꯗꯧ ꯨꯔꯦꯅ ꯍꯪꯉꯨꯔꯦ ꯑꯗꯨꯗ ꯃꯥꯅ ꯀꯩ ꯍꯥꯏꯔꯛꯀꯦꯗ ꯑꯥꯪ ꯏꯁꯤꯡꯁꯦ ꯅꯪꯅ ꯇꯦꯕꯜꯗ ꯂꯩꯍꯧꯋꯦ ꯍꯥꯏꯗꯥꯏꯅꯦ ꯇꯦꯕꯜꯁꯤꯗ ꯂꯩꯔꯝꯗ꯭ꯔꯦ ꯑꯗꯨꯗꯨꯒ ꯃꯈꯥꯗꯩ ꯂꯩꯔꯝꯃꯦ ꯑꯗꯨꯗꯣ ꯑꯩꯅ ꯏꯁꯤꯡ ꯍꯥꯜꯂꯒ ꯑꯁꯤꯗ ꯊꯝꯕꯅꯦ ꯊꯝꯕꯤꯕꯅꯦ ꯍꯥꯏꯔꯛꯑꯦ ꯑꯗꯨꯗꯨꯒ ꯑꯩꯅ ꯅꯪ ꯊꯝꯗꯤ ꯊꯝꯕ ꯑꯗꯨꯒ ꯄꯨꯊꯔꯛꯇ꯭ꯔꯤ ꯀꯩ ꯄꯨꯗꯥ ꯇꯕ ꯃꯅ ꯍꯥꯏꯕ ꯄꯨꯊꯔꯛꯀꯦ ꯇꯧꯕꯗꯣ ꯑꯩꯗꯣ ꯉꯥꯎꯈꯔꯦꯅ ꯑꯩꯉꯣꯟꯗ ꯄꯥꯎꯈꯨꯝ ꯄꯤꯔꯛꯑꯦ
ꯑꯣ ꯃꯥ ꯑꯗꯨꯝ ꯉꯥꯎꯈꯤꯕꯗꯒꯤ ꯀꯥꯎꯈꯤꯕ ꯑꯣꯏꯗꯣꯏꯅꯤꯅꯦ ꯑꯗꯨꯨꯗꯤ
ꯑꯗꯨꯒ ꯈꯣꯡꯒꯥꯏ ꯆꯜꯂꯒ ꯇꯨꯝ ꯈꯣꯡꯒꯥꯏ ꯆꯜꯂꯒ ꯎꯞꯄꯒ ꯂꯩꯔꯝꯃꯦ ꯑꯗꯨꯗꯨꯒ ꯐꯣꯟ ꯌꯦꯡꯉꯒ ꯂꯩꯔꯝꯃꯦ ꯑꯗꯨꯗꯨꯅꯤꯗ ꯄꯣꯠꯁꯦ ꯑꯃꯥꯏꯅ ꯇꯧ ꯂꯩꯔꯝꯃꯦ ꯑꯗꯒꯤ ꯑꯩꯅ ꯏꯁꯧ ꯂꯥꯡꯉꯒ ꯏꯁꯤꯡꯗꯣ ꯑꯩ ꯑꯗꯨꯝ ꯊꯛꯆꯔꯦꯗꯅ ꯂꯧꯖꯔꯒ
ꯍꯣꯏ ꯀꯩ ꯍꯥꯏꯅꯤ ꯃꯤꯉꯣꯟꯗ ꯄꯥ
ꯃꯤꯉꯣꯠ ꯁꯤꯕꯁꯦ ꯑꯩꯈꯣꯏꯗꯗꯤ ꯀꯥꯟꯅꯗꯦꯕ ꯍꯥꯏꯕꯗꯤ ꯂꯦꯝꯅ ꯐꯝꯖꯥ ꯆꯥꯎ ꯍꯥꯏꯕ ꯂꯥꯏꯕꯛ ꯁꯤꯗ ꯂꯩꯇꯕꯅꯤꯅ ꯑꯩꯈꯣꯏꯗꯤ ꯍꯣꯏ ꯑꯩꯈꯣꯏꯒꯤ ꯀꯩꯅꯣ ꯂꯩꯇꯦꯕ ꯑꯩꯈꯣꯏꯒꯤ ꯀꯨꯊꯤꯗ ꯈꯨꯄꯥꯛ ꯃꯌꯤꯗ ꯑꯣꯏꯔꯒꯁꯨꯀꯣ ꯂꯩꯇꯦꯕ ꯑꯩꯈꯣꯏꯒꯤ ꯂꯥꯏꯕꯛꯁꯤꯗ ꯑꯩꯈꯣꯏꯒꯤ ꯏꯔꯥꯏꯕꯛꯁꯤꯗ ꯁꯤꯃꯥ ꯍꯣꯏ ꯏꯗꯦꯕ ꯑꯗꯒꯤ ꯄꯨꯌꯥꯗꯁꯨ ꯀꯩꯁꯨ ꯏꯔꯝꯃꯣꯏ ꯍꯥꯏꯕ ꯈꯪꯉꯦ ꯍꯥꯏꯕꯗꯤ ꯑꯩꯈꯣꯏꯒꯤ ꯋꯥꯔꯤꯁꯦꯀꯣ ꯑꯥ ꯂꯦꯝꯅ ꯆꯥꯎ ꯐꯝꯖꯥ ꯆꯥꯎ ꯍꯥꯏꯕꯁꯦ ꯏꯗꯕ ꯏꯗꯦ ꯍꯥꯏꯕꯁꯦ ꯈꯪꯉꯦꯕ
ꯅꯤꯡꯊꯧꯒꯤ ꯃꯄꯣꯛꯁꯨ ꯑꯣꯏꯗꯦ ꯅꯁꯥꯅ ꯁꯨꯔꯒ ꯇꯥꯟꯖꯔꯒ ꯅꯨꯡꯉꯥꯏꯌꯣ ꯍꯥꯏꯕ ꯂꯩꯑꯕ
ꯍꯣꯏ ꯃꯥꯅꯦ ꯁꯨꯖꯔꯤꯈꯣꯏ ꯅꯣꯝꯖꯔꯤꯈꯣꯏ ꯑꯩꯈꯣꯏ ꯅꯨꯡꯉꯥꯏꯒꯅꯤ ꯁꯨꯗ꯭ꯔꯕ ꯃꯇꯝꯗ ꯑꯩꯈꯣꯏ ꯑꯋꯥꯕ ꯇꯥꯒꯅꯤꯅ ꯂꯩꯑꯕ ꯑꯗꯨꯗꯨꯅ
ꯑꯩꯅ ꯑꯗꯨꯝ ꯆꯠꯂꯒ ꯂꯧꯔꯨꯕꯅ ꯐꯗꯧ ꯃꯥꯜꯂꯤꯁꯦ
ꯑꯁ ꯑꯗꯨꯅ ꯐꯅꯤ ꯑꯗꯨꯅ ꯑꯗꯨꯅ ꯈ꯭ꯋꯥꯏꯗꯒꯤ ꯕꯦꯁꯅꯦ ꯑꯗꯨꯅ ꯈ꯭ꯋꯥꯏꯗꯒꯤ ꯑꯗꯨꯅ ꯈ꯭ꯋꯥꯏꯗꯒꯤ ꯌꯥꯝ ꯐꯕꯅꯦ ꯑꯣꯏꯗꯣꯏꯁꯦ
ꯑꯩ ꯉꯥꯏꯍꯥꯛꯇꯪ ꯂꯩꯔꯒ ꯑꯣꯏꯅ ꯆꯠꯂꯒꯦꯀꯣ
ꯍꯣꯏ ꯆꯠꯂꯣ ꯍꯣꯏ ꯁꯤꯅ ꯐꯗꯣꯏ ꯃꯥꯜꯂꯦ ꯑꯗꯨꯒ ꯀꯩꯒꯨꯝꯕ ꯃꯤꯉꯣꯟꯗ ꯍꯥꯏꯈ꯭ꯔꯒꯁꯨ ꯑꯩꯈꯣꯏꯒꯤ ꯃꯇꯝꯁꯦ ꯈꯧꯔꯥꯡꯉꯉꯩ ꯀꯥꯟꯗꯨꯗ ꯊꯥꯛꯍꯧꯗꯕꯤꯗ ꯈꯔ ꯊꯦꯡꯊꯕ ꯃꯇꯝ ꯃꯇꯝ ꯍꯥꯏꯕ ꯑꯃ ꯂꯥꯛꯀꯅꯤꯕ ꯍꯣꯏ ꯄꯨꯡ ꯄꯨꯡꯐꯝꯁꯦ ꯄꯨꯡꯐꯝꯁꯦ ꯈꯔ ꯊꯦꯡꯗꯕ ꯑꯩꯈꯣꯏꯒꯤ ꯃꯤꯀꯨꯞ ꯀꯨꯝꯖꯥꯁꯦ ꯈꯔ ꯊꯦꯡꯊꯔꯒ ꯂꯥꯛꯑꯒꯗꯤ ꯑꯩꯈꯣꯏ ꯑꯩꯈꯣꯏꯒꯤ ꯈꯧꯔꯥꯡꯉꯝꯕ ꯏꯈꯧꯔꯥꯡꯉꯝꯕ ꯏꯁꯤꯡꯁꯤꯁꯨ ꯑꯩꯈꯣꯏ ꯍꯟꯊꯈꯤꯗꯣꯏꯅꯦꯕ
ꯍꯣꯏ ꯇꯧꯗꯣꯏ ꯌꯥꯔꯣꯏꯗꯣꯏꯅꯤ ꯍꯧꯖꯤꯛ ꯈꯧꯔꯥꯡꯒꯤ ꯃꯇꯝꯁꯤꯗ ꯏꯁꯤꯡꯗꯣ ꯊꯛꯍꯧꯗ꯭ꯔꯒꯗꯤ ꯉꯥꯏꯍꯥꯛ ꯂꯩꯔꯗꯤ ꯈꯅꯥꯎꯁꯦ ꯈꯔꯛ ꯈꯔꯛ ꯀꯪꯈꯤꯗꯣꯏꯅꯦꯕ
ꯍꯣꯏ ꯀꯪꯒꯤꯗꯣꯏꯅꯦ ꯀꯪꯒꯤꯗꯣꯏꯅꯦ
ꯑꯗꯨ ꯃꯇꯝꯗꯨꯗꯗꯤ ꯑꯃꯨꯛ ꯑꯩ ꯊꯠꯅꯤꯡꯕ ꯐꯥꯎꯔꯔꯣꯏꯕ ꯑꯗꯨ ꯃꯇꯝꯗꯗꯤ
ꯍꯣꯏ ꯑꯗꯨ ꯐꯥꯎꯗ꯭ꯔꯒꯗꯤ ꯑꯈꯣꯏ ꯀꯩꯗꯧꯅꯤ ꯑ ꯑꯃꯨꯛ ꯑꯈꯣꯏꯒꯤ ꯗ꯭ꯔꯤꯍꯥꯏ ꯗꯤꯍꯥꯏꯗ꯭ꯔꯦꯁꯟ ꯀꯥꯏꯅ ꯂꯩꯕꯗꯣ ꯑꯗꯨ ꯆꯠ ꯇꯨꯏꯅꯦꯕ ꯈꯧꯒꯪꯅꯕ ꯍꯣꯏ ꯍꯛ ꯈꯅꯥꯎꯁꯦ ꯀꯪꯉꯒ ꯈ꯭ꯔꯪ ꯈ꯭ꯔꯪ ꯀꯪꯉꯒ ꯑꯈꯣꯏꯒꯤ ꯈ ꯏꯁꯤꯡ ꯊꯥꯗꯕ ꯃꯇꯝꯗ ꯑꯈꯣꯏ ꯈꯅꯥꯎꯒꯖꯦ ꯁꯤ ꯇꯦꯛꯈꯥꯏꯕꯩ ꯇꯥꯏꯞꯇ ꯅꯥꯕꯤꯗꯣ ꯑꯗꯨ ꯇꯧꯗꯣꯏꯅꯦꯕ ꯑꯗꯨ ꯇꯧꯔꯒꯗꯤ ꯀꯩꯗꯧꯅꯤ ꯐꯠꯇꯦ
ꯍꯣꯏ ꯅꯥꯔꯅꯤꯀꯣ ꯏꯁꯥꯁꯦ ꯆꯣꯛꯊꯥꯔꯅꯤ
ꯍꯛꯆꯥꯡꯗ ꯆꯣꯛꯊꯔꯅꯤ ꯐꯔꯔꯣꯏ
ꯑꯅꯥꯕ ꯐꯥꯎꯔꯛꯑꯅꯤ
ꯑ ꯏꯁꯤꯡ ꯏꯁꯤꯡ ꯌꯥꯎꯗ꯭ꯔꯒꯗꯤ ꯑꯈꯣꯏ ꯑꯈꯣꯏ ꯏꯔꯣꯝꯗꯁꯨ ꯈꯔ ꯋꯥꯠꯄ ꯍꯥꯏꯕꯗꯣ ꯑꯣꯏꯔꯛꯑꯅꯤꯕ ꯏꯁꯤꯡꯁꯦ ꯌꯥꯝ ꯌꯥꯎꯗ꯭ꯔꯒꯗꯤ ꯑꯗꯨꯅ ꯑꯈꯣꯏ ꯏꯁꯤꯡꯁꯦ ꯌꯥꯔꯤꯉꯩꯗ ꯈꯔ ꯉꯟꯅ ꯊꯥꯛꯍꯧꯒꯗꯕ ꯊꯛꯅꯤꯡꯉꯤꯉꯩꯗ
ꯃꯥꯅꯦ ꯑꯩ ꯏꯁꯥꯅ ꯑꯣꯏꯅ ꯀꯥꯔꯒ ꯊꯛꯄꯅ ꯐꯒꯅꯤ
ꯎꯝ ꯐꯥꯗꯣꯏꯅꯦ ꯑꯗꯨꯅ ꯍꯦꯟꯅ ꯑꯗꯨꯃꯨꯛ ꯐꯕꯗꯤ ꯂꯩꯔꯔꯣꯏ ꯍꯥꯏꯕꯗꯤ ꯎꯝ ꯃꯁꯤꯗꯤ ꯃꯌꯦꯛꯇ ꯏꯔꯝꯃꯕꯅꯦꯕ
ꯃꯥꯅꯦ ꯃꯌꯦꯛꯇ ꯂꯩꯈ꯭ꯔꯕ ꯄꯣꯠꯅꯦꯕ ꯁꯤ
ꯀꯔꯤꯒꯤ ꯃꯔꯨꯞꯅ ꯅꯣꯛꯏ